ꯎ ꯕꯦꯔꯥꯅꯤꯅꯦ ꯍꯧꯖꯤꯛꯀꯤꯁꯦ
ꯍꯣꯏ
ꯕꯦꯔꯥ ꯌꯥꯝ ꯆꯠꯂꯦꯍꯦ
ꯂꯣꯏ ꯃꯥꯡꯕ ꯇꯥꯔꯦꯅꯦ
ꯃꯥꯥꯡꯒ꯭ꯔꯦ
ꯌꯥꯗ꯭ꯔꯦ-ꯌꯥ꯭ꯗꯔꯦ꯫ ꯅꯨꯡꯁꯤꯠ ꯃꯈꫭꯟ ꯇꯥꯕ꯭ꯔꯣ ꯑꯩꯉꯣꯟꯗ꯫
ꯇꯥꯗꯦꯗ꯫
ꯁꯦꯡꯅꯗꯤ ꯇꯥꯏꯀꯣ꯫
ꯍꯣꯏ ꯌꯥꯝ ꯁꯦꯡꯉꯦꯅ ꯐꯖꯅ ꯇꯥꯏꯌꯦ꯫
ꯋꯥꯔꯤꯗꫭ ꯑꯃꯨꯛ ꯍꯧꯔꯣ ꯫
ꯋꯥꯔꯤ ꯍꯥꯏꯁꯦ ꯃꯣꯏꯒꯤ ꯋꯥꯔꯤ ꯅꯠꯇ꯭ꯔꯗꯤ ꯂꯩꯇꯦꯅꯦ꯫ ꯋꯥ ꯂꯩꯇꯦ ꯑꯗꯨ ꯅꯠꯇ꯭ꯔꯗꯤ꯫ ꯀꯩꯅꯣ ꯑꯗꯨꯗ ꯂꯥꯛꯇ꯭ꯔꯤꯉꯩꯗꯒꯤ ꯃꯦꯗꯥꯝꯒꯤꯗꯣ ꯅꯣꯏ ꯑꯩꯈꯣꯏꯗꯁꯨ ꯍꯥꯏꯕꯀꯣ꯫ ꯃꯣꯏꯗꯁꯨ ꯈꯪꯅ-ꯈꯪꯅ ꯆꯠꯄꯅꯤꯅ ꯍꯧꯖꯤꯛꯇꯤ ꯈꯪꯂꯝꯒꯅꯤ ꯍꯥꯏꯕꯅꯤꯗ꯫ ꯇꯥꯕ꯭ꯔꯣ꯫
ꯇꯥꯏ ꯇꯥꯏ꯫
ꯁꯨꯃꯥꯏ ꯇꯧꯂꯤ ꯈꯣꯠꯂꯤ ꯍꯥꯏꯕꯗꯣ ꯂꯣꯏ ꯈꯪꯕ ꯃꯇꯨꯡꯗ ꯆꯠꯄꯅꯤꯅ ꯃꯣꯏꯕꯨꯁꯨ ꯆꯠꯇ꯭ꯔꯤꯉꯩꯗꯒꯤ ꯁꯥꯟꯅꯔꯒ ꯂꯩꯕꯗꯣ ꯍꯧꯖꯤꯛꯗꯤ ꯈꯪꯔꯝꯒꯅꯤꯅꯦ꯫
ꯋꯥꯗꯤ ꯀꯌꯥ ꯉꯥꯡꯗꯦꯗ ꯃꯣꯏꯒꯤꯗꯤ ꯑ ꯃꯣꯏ
ꯍꯣꯏ ꯀꯥꯌꯥꯗꯤ ꯉꯥꯡꯗꯕꯅꯦ꯫ ꯏꯕꯥꯅꯤ ꯑꯁꯁꯤꯗ ꯂꯩꯌꯦꯕ ꯅꯅꯥꯎ ꯅꯨꯄꯤꯒꯀꯣ ꯏꯕꯥꯅꯤ ꯈꯛ ꯈꯛꯅꯥ ꯉꯥꯡꯕꯁꯤꯗꯤ ꯃꯣꯏꯗꯤ ꯃꯣꯏꯗꯤ ꯀꯌꯥꯗꯤ ꯉꯥꯡꯔꯝꯃꯣꯏ꯫ ꯏꯪ ꯇꯞꯏ ꯏꯡ
ꯇꯞꯄꯗ ꯆꯤꯡꯒꯅꯤꯅꯀꯣ ꯃꯣꯏꯗꯤ꯫ ꯑꯃꯗꯨꯁꯨ ꯑꯩꯈꯣꯏꯗꯤ ꯀꯩꯅꯣ ꯎꯝ ꯀꯩ ꯀꯩꯒꯤ ꯌꯨꯝ ꯀꯩꯒꯤ ꯁꯥꯒꯩ ꯑꯣꯏꯕꯅꯤꯅꯀꯣ꯫ ꯌꯥꯗꯦꯕ ꯑꯩꯈꯣꯏꯗꯤ꯫ ꯍꯣꯏ ꯀꯩꯗꯤ ꯌꯥꯗꫭ ꯌꯥꯗꯕꯗꯣ꯫ ꯏꯕꯅꯤ ꯈꯛꯇꯅꯦꯕ꯫
ꯃꯣꯏꯗꯤ ꯆꯥꯝꯃ ꯆꯥꯅꯦꯅ ꯏꯕꯒꯤ ꯑꯣꯏꯔꯝ
ꯃꯣꯏꯒꯤ ꯁꯥꯒꯩꯁꯤꯡꯗꯤ ꯄꯤꯛꯄꯅꯤꯅꯀꯣ
ꯎꯝ꯫ ꯑꯩꯈꯣꯏ ꯃꯦꯗꯝꯗꯨꯁꯨ ꯄꯤꯛꯔꯁꯨ ꯀꯩꯒꯤ ꯑꯣꯏꯕꯅꯤꯅ ꯃꯣꯏꯁꯦ ꯀꯤꯕ ꯃꯥꯜꯂꯦ꯫
ꯀꯤꯗꯔꯗꯤ꯫
ꯍꯩ ꯂꯣꯏꯅ ꯇꯤꯟꯅꯕꯗꯤ ꯌꯥꯝ ꯅꯨꯡꯉꯥꯏꯗ ꯑꯩꯒꯤꯗꯤ ꯑꯗꯨꯝ꯫
ꯎꯝ꯫
ꯀꯩꯅꯣ ꯇꯧꯕꯅꯤꯅꯀꯣ꯫
ꯎꯝ꯫
ꯍꯣꯏ ꯐꯩꯌꯦ ꯍꯣꯏ ꯅꯨꯡꯉꯥꯏꯌꯦ꯫
ꯇꯥꯕ꯭ꯔꯣ꯫
ꯇꯥꯑꯦ ꯍꯣꯏ꯫
ꯇꯨꯝꯅꯤꯡꯕ ꯃꯥꯜꯂꯦ ꯍꯧꯖꯤꯛꯇꯤ꯫
ꯑꯗꯨꯝ ꯀꯩꯅꯣ ꯇꯧꯗ꯭ꯔꯗꯤ ꯇꯨꯝꯔꯁꯨ ꯌꯥꯗꯤ ꯌꯥꯕ ꯃꯑꯣꯡꯅꯦ ꯑꯗꯨꯕꯨ ꯀꯥꯏꯗꯦꯗ ꯁꯤꯒꯤꯁꯨ ꯑꯩꯒꯤꯁꯨ ꯑꯅꯤ ꯂꯩꯔꯤꯅꯦ
ꯑꯩ ꯍꯣꯔꯦꯟ ꯇꯧꯔꯁꯨ ꯌꯥꯕꯅꯤꯅ ꯑꯗꯨꯗꯤ
ꯎꯝ ꯂꯣꯏꯁꯤꯟꯕ ꯃꯇꯨꯡꯗ ꯀꯔꯤ ꯇꯧꯒꯗ꯭ꯔꯥ ꯍꯥꯏꯕꯗꯣ ꯑꯃꯨꯛꯀ ꯌꯦꯡꯅꯤꯡꯉꯦ
ꯂꯣꯏꯁꯤꯟꯈ꯭ꯔꯗꯤ ꯑꯃꯨꯛ ꯊꯣꯛꯑꯔꯣꯏ
ꯑꯩꯈꯣꯏ ꯎꯝ ꯀꯩꯅꯣ ꯃꯦꯗꯥꯝ ꯑꯃꯒ ꯅꯣꯏꯒꯤꯗꯤ ꯑꯗꯨꯝ ꯀꯩꯅꯣ ꯇꯧꯔ ꯂꯩꯔꯤꯕ꯭ꯔꯣ ꯅꯣꯏꯔꯝ ꯃꯦꯗꯥꯝ ꯑꯃꯗ ꯅꯣꯏ ꯔꯝ ꯒꯤ ꯀꯩꯅꯣ ꯋꯥꯔꯤ ꯁꯥꯔ ꯂꯩ ꯍꯥꯏꯕꯗꯣ
ꯍꯟꯗꯛ ꯃꯤꯅ ꯉꯥꯡꯕ ꯇꯥꯕꯒꯤ ꯑꯣꯏꯔꯝꯒꯅꯤ ꯏ ꯇꯨꯃꯤꯟꯅ ꯂꯩꯈꯔ
ꯑꯣ ꯄꯨꯔꯥ ꯇꯣꯛꯄꯗꯤ ꯃꯥꯟꯗꯦ ꯀꯩꯅꯣ ꯑꯃꯗꯨꯁꯨ ꯅꯍꯥꯟ ꯑꯁꯤꯗ ꯕꯣꯗꯥꯝ ꯇꯨꯒꯤ ꯅꯨꯄꯥ ꯑꯃ ꯂꯥꯛꯑꯦ ꯍꯥꯏꯕꯗꯣ ꯑꯗꯨꯅ ꯍꯥꯏꯌꯦ ꯇꯨꯝ
ꯄꯨꯔꯥ ꯇꯣꯛꯄꯗꯤ ꯃꯥꯟꯗꯦ ꯑꯃꯗꯨꯁꯨ
ꯃꯥꯁꯨ ꯈꯪꯉꯦ ꯍꯥꯏꯕ꯭ꯔꯥ
ꯈꯪꯕꯅꯦ ꯑꯩꯅ ꯑꯩ ꯂꯩꯔꯤꯀꯥꯟꯗꯒꯤ ꯑꯗꯨꯝ ꯀꯩꯅꯣ ꯑꯩꯅꯁꯨ ꯍꯪꯕ ꯃꯥꯗꯣ ꯅꯨꯄꯤ ꯃꯥꯒꯤ ꯅꯨꯄꯤ ꯀꯩꯅꯣ ꯇꯧꯔꯕ꯭ꯔꯥ ꯑꯗꯨꯒ ꯀꯩꯅꯣ ꯇꯧꯔꯒ ꯂꯩꯅꯦ ꯃꯣꯏꯁꯨ ꯑꯗꯨꯝ ꯈꯪꯕꯅꯤꯗ ꯃꯣꯏꯒꯤ ꯃꯤ ꯃꯁꯦꯟ ꯑꯣꯏꯕꯅꯤꯅꯀꯣ ꯑꯗꯨꯒꯤꯔꯣ ꯃꯣꯏꯗꯤ ꯒꯣꯗꯥꯎꯟꯁꯨ ꯃꯥꯟꯅꯕꯅꯤꯅꯀꯣ ꯃꯥ ꯆꯪꯉꯗꯤ ꯀꯔꯤ ꯃꯥꯒꯤ ꯑꯦꯛꯇꯤꯡ ꯀꯔꯤ ꯀꯔꯥ ꯂꯩꯗꯅ ꯑꯗꯣ ꯀꯩꯅꯣ ꯇꯧꯋꯦ ꯍꯥꯏꯑ
ꯍꯍꯝ
ꯃꯦꯗꯝ ꯑꯅꯣꯏꯕꯤꯗꯨꯅꯁꯨ ꯑꯗꯨꯝꯅꯌꯦ ꯆꯥ ꯆꯥꯛ ꯆꯥꯕ ꯀꯩꯅꯣ ꯇꯧꯔꯗꯤ ꯑꯗꯨꯝ ꯃꯃꯤꯠ ꯈꯥꯠꯂꯒ ꯀꯩꯅꯣ ꯇꯧꯔ ꯑꯗꯨꯝ ꯂꯩꯌꯦ ꯍꯥꯏꯕꯅꯤꯗ
ꯍ ꯇꯧꯔꯁꯅꯨ
ꯍꯣꯏ ꯑꯣꯏꯔꯣꯏꯗꯕꯗ ꯃꯇꯝ ꯃꯥꯡꯅꯅꯤ ꯃꯥ ꯃꯥꯒꯤ ꯀꯨꯁꯤꯅꯦ ꯍꯥꯏꯗꯣ
ꯇꯝꯂꯦꯅꯒ ꯂꯩꯕꯅꯤꯅꯦ ꯃꯣꯏꯗꯤ
ꯎꯝ ꯂꯦꯟꯗ꯭ꯔꯗꯤ ꯅꯨꯡꯉꯥꯏꯇꯕꯅꯤꯅꯀꯣ
ꯎꯝ
ꯑꯩꯉꯣꯡꯗꯒ ꯀꯂꯛ ꯄꯨ꯭ꯔꯣ ꯀꯥꯏ ꯑꯁ
ꯑꯗꯨꯅꯦ ꯑꯗꯨꯒꯨꯝꯕ ꯁꯔꯨꯛꯇꯤ ꯈꯔ ꯂꯩꯑꯦꯕ ꯃꯉꯣꯟꯗꯀꯣ ꯑꯩꯅ ꯇꯧꯔꯤꯁꯦ ꯑꯣꯍꯣ
ꯀꯂꯛ ꯀꯜꯂꯛꯀꯗꯕ ꯃꯤ ꯅꯠꯇꯦꯅꯤ ꯑꯩ
ꯎꯝ ꯑꯗꯨꯒꯨꯝꯕ ꯇꯥꯏꯗꯣ ꯈꯔ ꯂꯩ ꯍꯣꯏ ꯑꯩ ꯀꯩꯅ ꯑꯩꯈꯣꯏꯅ ꯈꯔ ꯉꯥꯡꯉꯗꯤꯀꯣ
ꯎ
ꯎꯝ ꯃꯇꯝ ꯑꯃꯗ ꯁꯣꯟꯅꯔꯁꯨ ꯃꯔꯨꯞ ꯑꯣꯏꯕꯅꯤꯅꯀꯣ ꯑꯗꯨꯝ ꯅꯨꯡꯁꯤꯕꯗꯤ ꯑꯃꯨꯛ ꯐꯥꯎꯋꯦꯗ ꯂꯩꯃꯤꯟꯅꯕꯗꯨꯒꯤꯅꯦ
ꯅꯣꯡꯃ ꯆꯠꯁꯤ ꯑꯩꯅ ꯎ ꯅꯍꯥꯟ ꯍꯥꯏꯕꯅꯦ ꯍꯣꯏ ꯍꯣꯏ ꯆꯠꯁꯤ ꯀꯦ ꯍꯥꯏꯕꯅꯤ ꯃꯥ ꯈꯪꯗꯦ
ꯎꯝ ꯃꯇꯝ ꯌꯧꯔꯗꯤ ꯄꯩꯁꯥ ꯂꯩꯇꯦ ꯑꯃꯨꯛ ꯍꯥꯏꯔꯛꯀꯅꯤ ꯁꯦꯂꯔꯤ ꯐꯪꯉꯗꯤ ꯑꯪꯔꯤꯉꯏꯗꯗꯤ ꯏꯖꯠꯁꯦ ꯑꯗꯨ ꯑꯗꯨꯝ ꯍꯥꯏ ꯍꯥꯏꯔ ꯂꯩꯕ
ꯃꯥ ꯍꯟꯗꯛ ꯄꯩꯁꯥ ꯈꯔꯗꯤ ꯆꯪꯕ ꯃꯥꯜꯂꯦ ꯃꯥ ꯃꯃ
ꯍꯣꯏ ꯑꯩꯉꯣꯟꯗꯁꯨ ꯅꯤꯔꯛꯄꯅꯦ ꯑꯩ ꯅꯍꯥꯟꯗꯣ ꯎꯝ ꯍꯥꯥꯕꯅꯦ ꯈꯔꯗꯤ ꯏꯆꯦꯒ ꯀꯣ ꯃꯅꯥꯎꯅꯨꯄꯤꯗꯣ ꯅꯥꯔ ꯑꯗꯨꯣ ꯂꯥꯏꯌꯦꯡꯕꯗ ꯄꯩꯁꯥ ꯌꯥꯝ ꯆꯪꯉꯦ ꯍꯥꯏꯌꯦ
ꯎꯝ ꯎꯝ ꯎꯝ
ꯑꯩꯁꯨ ꯃꯊꯪ ꯆꯍꯤꯗꯤ ꯃꯔꯨꯞ ꯁꯥꯟꯅꯔꯣꯏꯗ ꯊꯥꯅꯤꯡꯉꯥꯏ ꯂꯩꯔꯗꯤ ꯍꯦꯛ ꯐꯪꯕꯗ ꯑꯗꯨꯝ ꯊꯥꯔꯒꯀꯣ ꯑ ꯃꯔꯨꯞꯁꯦ ꯀꯣꯛ ꯁꯥꯏ
ꯍ
ꯁꯦꯚꯤꯡꯅꯦ ꯍꯥꯏꯕꯕꯨ ꯑꯩꯈꯣꯏꯁꯦ ꯃꯤ ꯃꯈꯥꯗ ꯂꯩꯕ ꯍꯩꯕꯅꯤꯅꯀꯣ ꯍꯦ ꯍꯣꯡꯅꯤꯡꯕ ꯃꯇꯝꯗ ꯍꯣꯡ ꯀꯦꯩꯅꯣ ꯇꯧꯅꯅꯕ
ꯑꯗꯨꯝ ꯐꯩ ꯑꯩꯈꯣꯏꯗꯤ ꯌꯥꯗꯦꯅꯦ ꯑꯩꯈꯣꯏꯗꯤ ꯌꯥꯗꯦ ꯑꯩꯈꯣꯏꯗꯤ
ꯎꯝ ꯌꯥꯝꯅ ꯐꯪꯕꯗ ꯈꯔ ꯌꯨꯝꯗ ꯊꯥꯕ ꯌꯥꯝꯗꯕ ꯀꯥꯟꯗ ꯌꯥꯝꯗꯕꯤꯗ ꯊꯥꯕ ꯑꯗꯨꯃꯥꯏꯅ ꯇꯧꯔꯒꯦ ꯅꯦꯛꯦꯛꯁ ꯏꯌꯔ ꯗꯦ
ꯑ ꯐꯥꯏ ꯃꯥꯗꯤ ꯁꯥꯁꯨ ꯈ꯭ꯔ ꯅꯤꯕ ꯐꯅꯨꯡꯉꯥꯏꯉ
ꯃꯤꯅꯤꯡꯉꯥꯏꯗꯤ ꯂꯩꯔꯣꯏꯗ ꯑꯩꯉꯣꯟꯗꯁꯨꯨꯝ
ꯃꯔꯨꯞꯄ ꯁꯅꯥꯗ꯭ꯔꯗꯤ ꯂꯩꯅꯤꯗ ꯅꯣꯏꯗꯤ ꯀꯗꯥꯏꯗꯣ ꯅꯣꯏꯗꯤ ꯁꯂꯥꯔꯤꯗꯒꯤ ꯍꯦꯟꯅ ꯃꯔꯨꯞꯅ ꯄꯨꯟꯕ
ꯍꯥꯏ ꯇꯥꯎꯕꯟ ꯑꯗꯨꯗ ꯅꯣꯏ ꯅ ꯅꯤꯕ ꯀꯥꯟꯗ ꯄꯤꯅꯕ ꯈꯥꯈ꯭ꯔꯗꯤ ꯑꯗꯨꯝ ꯑꯩꯗꯤ ꯃꯥꯡꯕ ꯇꯥꯔꯦꯅꯦ
ꯃꯥꯡꯉꯣꯏꯗ
ꯎꯝ ꯀꯩꯅꯩꯅꯣ ꯍꯧꯖꯤꯛ ꯅꯕꯨꯡꯅ ꯍꯥꯏꯕꯗꯨꯗ ꯌꯥꯎꯔꯗꯤ ꯑꯩꯈꯣꯏꯒꯤ ꯄ꯭ꯂꯥꯟꯗꯨꯁꯨ ꯑꯃꯨꯛ ꯍꯧꯔꯁꯤꯅꯨ
ꯑ
ꯎ
ꯊꯥ ꯆꯍꯤ ꯑꯅꯤ ꯑꯍꯨꯝ ꯑꯃꯅꯤ
ꯌꯦ ꯂꯨ ꯑꯦ ꯎꯝ ꯎꯝ
ꯎꯝ ꯎꯝ ꯎꯝ
ꯎ
ꯌꯥꯔꯗꯤ ꯇꯧꯕꯗꯤ ꯌꯥꯗꯤꯦ ꯌꯥꯗꯦꯅꯦ ꯑꯧꯁꯦ ꯍꯥꯏꯔꯗꯤ ꯀꯣ ꯌꯥꯏ
ꯎ ꯇꯧꯁꯦ ꯍꯥꯏꯅ ꯀꯩꯅꯣ ꯋꯥꯈꯜꯗꯣ ꯂꯦꯞꯔꯗꯤ ꯎ ꯂꯣꯟ ꯂꯧꯔꯒ ꯀꯩꯅꯣ ꯇꯧꯕꯁꯨ ꯌꯥꯕꯀꯣ ꯍꯧꯁꯦ ꯑꯩꯈꯣꯏꯁꯦ ꯈꯔꯁꯨ ꯑꯉꯥꯡ ꯑꯣꯏꯕꯒꯣ ꯂꯣꯟꯣꯟꯁꯨ ꯑꯗꯨ ꯑꯗꯨꯗ ꯍꯤꯟꯗꯤ ꯈꯪꯕꯁꯨꯂ ꯏꯕ ꯅꯠꯇꯦ ꯍꯤꯟꯗꯤꯗ ꯉꯥꯡꯕ ꯃꯤꯁꯨ ꯌꯥꯎꯒꯅꯤ ꯎ
ꯎꯝ ꯌꯥꯏ ꯌꯥꯏ ꯌꯥꯏ
ꯎꯝ ꯎꯝ
ꯈꯨꯠꯇ ꯑꯅꯤ ꯑꯅꯤꯒꯨꯝꯕ ꯂꯩꯔꯗꯤꯀꯣ ꯑꯁ ꯌꯥꯕꯅꯤ
ꯎꯝ
ꯄꯂꯦ ꯀ ꯑꯟꯗ
ꯎ
ꯌꯨꯝꯊꯣꯛꯑꯒ ꯁꯦꯀꯦꯟ ꯍꯦꯟ ꯗꯨꯀꯥꯟꯒꯨꯝꯕ ꯐꯝꯕꯥꯟꯗ ꯑꯗ ꯃꯥ
ꯑꯥ ꯑꯥ ꯑꯥ ꯑꯗꯨꯁꯨ ꯌꯥꯝꯃꯟꯈ꯭ꯔꯦ ꯗꯨꯀꯥꯟ ꯐꯝꯕ ꯃꯤꯅ ꯌꯥꯝꯈ꯭ꯔꯦ ꯍꯧꯖꯤꯛꯀꯥꯟꯁꯦ ꯑꯗꯨ ꯑꯣꯏꯔꯁꯨꯟꯣꯏꯒꯤ ꯀꯨꯣꯏꯠ ꯅꯠꯇꯕ ꯅꯣꯏꯅ ꯕꯖꯥꯔ ꯕꯖꯥꯔ ꯍꯥꯏꯕꯗꯣ ꯑꯗꯨꯗꯨꯗꯤ